ꯀꯩꯅꯣ ꯅꯕꯒ ꯁꯚꯦꯟꯗꯛ ꯇꯧꯋꯦ ꯍꯥꯏꯔꯣ ꯇꯔꯦꯠꯔꯛ
ꯌꯥꯞꯁ
ꯏꯁ ꯌꯥꯝ ꯐꯩꯅꯦ ꯑꯗꯨꯗꯤ ꯑꯣ ꯍꯧꯖꯤꯛꯇꯤ ꯑꯩꯈꯣꯏꯅ ꯋꯥꯔꯤ ꯁꯅꯥꯞꯁꯦ ꯀꯌꯥꯝ ꯀꯩꯅꯣ ꯇꯧꯗ꯭ꯔꯤꯅꯦꯀꯣ ꯑꯗꯨꯝ ꯌꯥꯔꯦꯅꯦ
ꯌꯥꯝ ꯁꯥꯅ ꯈꯪꯗꯦ
ꯌꯥꯔꯦ ꯉꯥꯛ ꯑꯩ ꯅꯍꯥꯟꯃꯨꯛꯇꯤ ꯌꯥꯈꯤꯗꯕꯅꯤꯗꯅ ꯍꯧꯖꯤꯛ ꯑꯇꯣꯞꯄ ꯃꯤꯁꯨ ꯌꯥꯗꯦ ꯍꯥꯏꯕ ꯃꯌꯥꯝ ꯌꯥꯎꯋꯦꯕ ꯑꯗ ꯑꯩꯁꯨ ꯌꯥꯔꯝꯃꯦ ꯑꯥ
ꯑꯁ ꯍꯟꯗꯛꯁꯦ
ꯀꯗꯧꯔꯕ ꯍꯟꯗꯛꯁꯦ
ꯐꯖꯅ ꯇꯨꯝꯕꯤꯗꯕ ꯌꯥꯗ꯭ꯔꯦ ꯍꯥꯏꯕ
ꯁ ꯋꯥꯕꯅꯦ ꯋꯥꯕꯅꯦ ꯑꯩꯗꯤ ꯅꯨꯃꯤꯠ ꯍꯨꯝꯅꯤꯃꯨꯛ ꯀꯩꯅꯣ ꯂꯦꯞꯄꯦꯗꯅ ꯑꯩꯈꯣꯏꯗꯣ ꯌꯥꯗꯕꯩ
ꯑꯥ
ꯑꯗꯨꯗꯤ ꯐꯖꯅ ꯇꯨꯝꯃꯦ ꯋꯥ ꯌꯥꯝ ꯉꯥꯡꯉꯁꯨ ꯋꯥꯕꯖꯥꯠꯅꯤ ꯅꯨꯃꯤꯠ ꯍꯨꯝꯅꯤ ꯂꯦꯞꯄꯨꯕꯗꯩꯅꯦ ꯑꯩꯅ ꯉ ꯉꯥꯡꯅꯤ ꯉꯛꯇ꯭ꯔꯤꯁꯦ ꯍꯧꯖꯤꯛ
ꯋꯥꯏ ꯑꯗꯨꯒꯅꯦ ꯑꯩ ꯀꯩꯅꯣꯝ ꯉꯛꯑꯦ ꯉꯔꯥꯡ ꯅꯅꯥꯎꯄꯤ ꯈꯣꯟꯖꯑꯒ ꯅꯪꯒ ꯆꯞ ꯃꯥꯟꯅꯩꯕ ꯋꯥ ꯉꯥꯡꯕꯗꯁꯨ ꯑꯁ
ꯀꯩꯅꯣ ꯑꯩꯈꯣꯏ ꯑꯩꯈꯣꯏ ꯅꯥꯎꯄꯤꯒ ꯋꯥꯔꯤ ꯁꯥꯟꯅꯕ ꯐꯪꯕ꯭ꯔꯣ
ꯌꯥ ꯌꯥꯏ ꯌꯥꯏ ꯆ ꯃꯅꯦ ꯈꯦꯠꯅꯕ ꯂꯩꯇꯦ ꯈꯣꯟꯖꯦꯜꯁꯨ ꯈꯦꯠꯅꯕꯗ ꯈꯦꯠꯅꯗꯦ ꯌꯥꯝ ꯈꯦꯠꯅꯕ ꯑꯣꯏꯗꯦ ꯌꯥꯝ ꯈꯦꯠꯅꯕ ꯑꯣꯏꯗꯦꯕ ꯑꯁꯦꯡꯕꯅꯦ
ꯅꯉꯥꯏꯕ꯭ꯔꯣ ꯋꯥꯔꯤ ꯃꯥꯒꯗꯤ
ꯎꯝ ꯑꯣꯊꯤ ꯌꯥꯝ ꯇꯧꯋꯦ
ꯇꯧꯕꯕ ꯉꯅꯨꯡꯉꯥꯏꯕ
ꯍꯥ ꯍꯦꯛ ꯄꯥꯏꯈꯠꯂꯛꯄꯒ ꯅꯨꯡꯉꯥꯏꯔꯤꯌꯦ ꯀꯥ ꯃꯆꯥꯥ ꯑꯃꯗꯧ ꯃꯥꯗꯣ ꯀꯔꯤ ꯀꯅꯣ ꯀꯩꯗ ꯑꯗꯣ ꯃꯁꯥ ꯊꯛꯀꯠꯄꯩꯗꯣ ꯇꯧꯔꯒ ꯑꯁ ꯅꯨꯡꯉꯥꯏꯔꯤ ꯀꯅꯣ ꯊꯠꯂ ꯑꯃꯨꯛ ꯅꯣꯡꯌꯦꯦ
ꯐꯔꯦꯅꯦ ꯇꯅꯦ
ꯀꯣꯜ ꯇꯧꯕ ꯍꯧꯁꯦ ꯅꯨꯡꯉꯥꯏꯔꯤꯑꯅ ꯑꯍꯥꯟꯕꯅ
ꯃꯤꯗꯤ ꯇꯥꯕ꯭ꯔꯣ ꯍꯥꯏꯅꯔꯦ ꯑꯗꯣ ꯁꯤꯗ ꯅꯨꯡꯉꯥꯏꯔꯤꯌꯦ ꯐꯔꯦꯅꯦ ꯑꯗꯨꯅ ꯑꯅꯧꯕꯅꯤꯅꯦ ꯑꯗꯨꯅꯦꯅ ꯐꯔꯦ ꯅꯨꯡꯉꯥꯏꯅꯤꯅ ꯂꯥꯎꯔꯛꯄꯗꯣ ꯆꯕꯤꯔꯥꯅꯤ ꯎꯝ ꯋꯥꯔꯤꯗꯤ ꯅꯨꯡꯉꯥꯏꯕꯅꯦ ꯃꯥꯁꯨ ꯑꯣ ꯆꯍꯤꯕꯨꯗꯤ ꯀꯨꯟ ꯉꯛꯇꯪ ꯉꯥꯏꯔꯤꯀꯣ
ꯍ ꯑꯗꯨ ꯃꯥꯕꯨꯁꯨ ꯏꯆꯦ ꯀꯧꯋꯦ
ꯑ
ꯑꯩꯅ ꯍꯣꯏ ꯍꯣꯏ ꯀꯧꯕꯤꯌꯦꯦ ꯀꯧꯕꯤꯌꯦꯦ ꯑꯗ ꯑꯩꯅ ꯅꯪꯉꯣꯟꯗ ꯑꯩꯅ ꯑꯩꯅ ꯅꯪꯉꯗ ꯏꯆꯦ ꯀꯧꯏꯦ ꯑꯩꯅ ꯅꯍ ꯑ ꯍꯣꯏ ꯌꯥꯝ ꯍꯟꯅꯕꯣ ꯅꯠꯇꯦ ꯑꯗꯨꯑꯣꯏꯁꯨ ꯑꯩ ꯑꯗꯨꯝ ꯏꯆꯦ ꯀꯧꯋꯦꯣ ꯑꯗꯨꯝ ꯍꯥꯏꯕꯤꯕ ꯑꯗꯨꯒꯤ ꯃꯥꯅ ꯑꯁ ꯑꯗꯨꯗꯤ ꯑꯩꯉꯣꯟꯗꯁꯨ ꯏꯆꯦ ꯀꯧ ꯑꯁꯤꯅꯤꯗ
ꯅꯪ ꯅꯪ ꯍꯥꯏꯈꯤꯕ꯭ꯔꯥ ꯍꯥꯏꯁꯦ ꯑꯩꯒꯤ ꯏꯅꯥꯎꯅꯨꯄꯤꯅꯤꯅ
ꯍꯣꯏꯅꯦ ꯑꯩꯅ ꯍꯥꯏꯕꯅꯤꯅꯦ
ꯑꯣ
ꯑꯩꯅ ꯀꯩꯅꯣ ꯇꯦꯛꯁꯇ ꯍꯥꯏꯕ ꯑꯩꯅ ꯃꯉꯣꯟꯗ
ꯑꯣ ꯑꯣ
ꯅꯪ ꯑꯗꯨꯒꯤꯔ ꯑꯗꯨꯒꯤꯔ ꯑꯩ ꯍꯪꯕ ꯃꯥꯅꯤ ꯈꯣꯠ ꯈꯣꯠꯄꯅꯦ
ꯎꯝ ꯑꯁ ꯁꯟꯗꯦꯁꯦ ꯐ꯭ꯔꯤꯅ ꯂꯩꯒꯦ ꯈꯟꯕꯅꯦ ꯎꯝ ꯑꯃꯨꯛ ꯌꯨꯝꯗ ꯂꯩꯕꯁꯨ ꯅꯨꯡꯉꯥꯏꯇꯦꯅꯤ ꯀꯔꯤꯗꯧꯔꯗꯣꯏꯅꯣ ꯈꯪꯗ꯭ꯔꯦ ꯇꯧꯐꯝꯒ ꯈꯪꯗꯦ ꯅꯣꯛꯄ ꯋꯥꯔꯤ ꯍꯧꯖꯤꯛꯀꯥꯎ ꯋꯥꯔꯤ ꯁꯥꯟꯅꯅꯕ ꯃꯤ ꯂꯩꯇ꯭ꯔꯦ ꯊꯥꯏꯗꯒꯤ ꯃꯤ ꯁꯤꯡꯗꯣ ꯂꯣꯏ ꯃꯥꯡꯈ꯭ꯔꯦ ꯎ
ꯀꯩꯒꯤꯅꯨ ꯀꯣ
ꯈꯪꯗꯦ ꯍꯧꯖꯤꯛ ꯌꯦꯡꯉꯨꯀꯣ ꯅꯣꯏ ꯀꯩꯅꯣ ꯑꯩꯈꯣꯏ ꯒ꯭ꯔꯨꯞꯇꯨꯗ ꯊꯥꯏꯅꯒꯤ ꯃꯤ ꯃꯌꯥꯝꯗꯣ ꯑꯝꯐꯥꯎ ꯊꯣꯛꯇ꯭ꯔꯕꯅꯦ ꯀꯥꯏ ꯀꯥꯏ ꯆꯦꯟꯕꯅꯣ ꯈꯪꯗꯦ ꯎꯗ꯭ꯔꯦ ꯃꯁꯤ ꯇꯜꯂꯕꯖꯥꯠꯂ ꯈꯪꯗꯦ
ꯑꯕꯁꯦ ꯌꯥꯝꯗ꯭ꯔꯦ
ꯑꯔꯤꯕꯗꯨꯣ ꯌꯥꯝꯗ꯭ꯔꯦꯕ ꯃꯣꯏ ꯒ꯭ꯔꯨꯞꯇꯨ ꯂꯦꯐ ꯇꯧꯗ꯭ꯔꯁꯨꯅꯦ ꯂꯩꯕꯨꯗꯤ ꯂꯩꯌꯦꯕ ꯑꯗꯨꯣ ꯆꯪꯉꯛꯄꯁꯦ ꯎꯗ꯭ꯔꯦ
ꯊꯥꯏꯅ ꯑꯩꯅ ꯆꯪꯉꯛꯈꯤꯕꯗꯣ ꯆꯅꯤ ꯆꯅꯤꯐꯧ ꯁꯨꯗ꯭ꯔꯤ
ꯍꯣꯏ ꯌꯥꯝꯗꯕꯅꯤ ꯑꯗꯨꯅꯦ ꯅꯨꯡꯉꯥꯏꯖꯅꯤ ꯑꯗꯨꯛꯇꯤ ꯃꯤ ꯌꯥꯝꯃꯜꯂꯛꯄꯩꯅꯦ ꯀꯩꯅꯣ ꯏꯍꯥꯟ ꯍꯟꯕꯩꯇꯗ ꯕꯤꯊꯟꯗꯣ ꯃꯤ ꯌꯥꯝ
ꯎꯝ ꯑ ꯎꯝ ꯉꯁꯤ ꯃꯦꯆꯤꯟꯅ ꯒꯣꯜꯁꯤꯟꯅꯕꯁꯦ ꯊꯋꯥꯏꯗꯤ ꯈꯔꯗꯤ ꯅꯨꯡꯉꯥꯏꯇꯕ ꯐꯥꯎꯋꯦ ꯀꯥꯔꯁꯨ
ꯑꯃꯨꯛ ꯀꯩꯅꯣ ꯃꯊꯪꯗ ꯀꯅꯥ ꯀꯅꯥ ꯀꯩꯅꯣ ꯄꯥꯟꯅꯒꯦ
ꯏꯪꯂꯦꯟꯒ ꯑꯥꯔꯖꯦꯟꯇꯤꯅꯥ ꯄꯥꯟꯅꯗꯣꯏꯅꯦ
ꯎꯝ ꯏꯪꯂꯪꯂꯦꯟꯁꯨ ꯌꯥꯝ ꯍꯩꯗꯨꯅꯦ ꯠ ꯀꯌꯥ ꯇꯑꯒꯦ
ꯗꯦꯠ ꯏꯪꯂꯪꯂꯦꯟꯒ ꯑꯁ ꯐ꯭ꯔꯥꯟꯁꯀ ꯏꯁꯄꯦꯟꯒꯤꯗꯤ ꯌꯥꯝ ꯊꯤ ꯐꯖꯔꯅꯤꯕꯣ
ꯑꯗꯨ ꯗꯦꯠ ꯀꯌꯥ ꯇꯥꯒꯦꯔꯒ
ꯐꯤꯞꯇꯤꯟ ꯅꯨꯡꯗꯥꯡꯗ ꯐꯣꯔꯇꯤꯟ ꯅꯨꯡꯗꯥꯡ ꯍꯥꯏꯕ ꯐꯣꯔꯇꯤꯟ ꯅꯨꯡꯗꯥ ꯅꯨꯡꯗꯥꯡ ꯑꯍꯨꯝ ꯕꯔꯣꯛ ꯑꯃ ꯃꯈꯀꯥꯏ ꯉꯥꯛꯇꯅ ꯇꯥꯔꯗꯣꯏꯁꯦ ꯑꯁ
ꯈꯪꯗ꯭ꯔꯦꯗ
ꯃꯆꯥ ꯑꯃ ꯀꯩ ꯑꯃ ꯀꯣ ꯊꯥꯖꯤꯜꯂꯒ ꯌꯦꯡꯉꯗ
ꯌꯥꯝ ꯍꯩꯕꯩ ꯇꯥꯏꯞꯇ
ꯍꯩꯕ꯭ꯔꯗꯤ ꯍꯩꯇꯕꯗꯣ
ꯌꯥꯝ ꯃꯥꯟꯅꯗꯤ ꯍꯥꯏꯕ ꯍꯩꯕꯗꯤ ꯁꯨꯡꯍꯩ ꯍꯩꯇꯕ ꯑꯗꯣ ꯀꯩꯅꯣꯗꯨꯁꯨ ꯀꯧ ꯌꯥꯗ꯭ꯔꯣ ꯑꯁꯤꯗ ꯌꯥꯎꯍꯟꯅꯕ ꯅꯪꯅ ꯌꯥꯝ ꯆꯥꯛꯄ ꯅꯨꯄꯤꯗꯣ
ꯌꯥꯎꯏꯅꯦ ꯌꯥꯎꯏꯅꯦ ꯌꯥꯎꯏꯅꯦ ꯌꯥ ꯑꯣꯏꯔꯦ
ꯑ
ꯑꯗꯨꯗꯤ ꯂꯩꯔꯦꯅꯦ ꯅꯪꯒꯗꯤ ꯋꯥꯔꯤ ꯁꯥꯟꯅꯗ꯭ꯔꯣꯁꯤꯗ
ꯁꯥꯕꯅꯤꯅꯦ
ꯎꯝ ꯁꯤꯗ ꯇꯣꯏꯅ ꯋꯥꯔꯤ ꯁꯥꯟꯅꯕ ꯑꯣꯏꯔꯝꯃꯅꯤ ꯃꯥꯅ ꯊꯤꯟꯕꯤꯌꯨꯒ ꯍꯥꯏ ꯑꯩꯗꯣ
ꯆꯟꯗꯦ ꯍꯥꯟꯅ ꯃꯥꯅ ꯑꯩꯉꯣꯟꯗ ꯄꯥꯝꯃꯝꯕ
ꯑꯥ
ꯑꯗꯨꯕꯨ ꯑꯩꯅ ꯀꯩ ꯍꯥꯏꯒꯗ꯭ꯔꯥ
ꯄꯥꯟꯗ꯭ꯔ
ꯄꯥꯝꯗꯕ ꯑꯗꯨ ꯃꯇꯝꯗ
ꯑꯆꯥ ꯑꯆꯥ ꯑ ꯅꯪꯒꯤ ꯅꯪꯒꯤ ꯋꯥꯔꯤꯁꯦ ꯑꯩ ꯈꯪꯒ꯭ꯔꯦ ꯍꯥꯟꯅ ꯃꯥꯅ ꯄꯥꯝꯃꯝꯕ ꯅꯪꯅ ꯄꯥꯝꯗꯕ ꯑꯗꯣ ꯍꯧꯖꯤꯛꯅ ꯅꯪꯅ ꯄꯥꯝꯕ
ꯑ ꯍꯧꯖꯤꯛꯅ ꯃꯥ ꯑꯩꯉꯣꯟꯗ ꯈꯤꯇꯪ ꯂꯥꯞꯊꯣꯛꯅꯤꯡꯕꯩ ꯇꯥꯏꯞꯇ ꯇꯧꯕꯀꯣ ꯍꯣꯏ ꯍꯧꯖꯤꯛꯅ ꯑꯃꯨꯛ ꯀꯩꯅꯣ ꯇꯧꯕ
ꯐꯔꯦꯅꯦ ꯑꯗꯨꯗꯤ
ꯌꯥꯝ ꯅꯨꯡꯁꯤꯕ ꯋꯥꯔꯤꯅꯤꯗ ꯑꯁ ꯑꯩꯁꯦ ꯀꯔꯤꯅꯣ ꯈꯪꯗꯦ ꯑꯩ ꯇꯦꯛꯁ ꯑꯗꯨ ꯑꯗꯥ ꯑꯗꯨꯒꯀꯣ ꯃꯤ ꯀꯩꯅꯣ ꯑꯩꯁꯦ ꯈꯪꯅꯗꯕ ꯃꯤꯗꯗꯤꯅꯦ ꯀꯩꯅꯣ ꯑꯗꯨꯝ ꯈꯪꯅꯔꯒ ꯀꯩꯅꯣ ꯇꯧꯕꯒꯤ ꯇꯥꯏꯞꯇꯣ ꯀ ꯍꯥꯏꯒꯗ꯭ꯔꯥ ꯑꯩꯅ ꯄꯥꯝꯕ‌ꯣ ꯃꯤꯁꯦ
ꯑꯥ
ꯑꯩꯅ ꯆꯪꯉ ꯋꯥ ꯉꯥꯡꯕ ꯉꯝꯃꯣꯏ ꯑꯩꯅ ꯇꯦꯛꯁꯀꯁꯨ ꯊꯥꯔꯒ ꯊꯥꯕ ꯁꯨꯡ ꯉꯝꯉꯝꯃꯣꯏꯕ ꯈꯪꯕ꯭ꯔꯥ ꯑꯗꯨꯒ ꯃꯤ ꯑꯇꯣꯞꯄꯗꯨꯗꯤ ꯑꯩꯁꯦ ꯑꯇꯣꯞꯄꯗꯨꯗꯤ ꯑꯩꯅꯀꯣ ꯑꯁ ꯑꯁ ꯄꯉꯥꯡ ꯉꯥꯡꯕꯗꯣ ꯑꯗꯨꯒꯨꯝꯕ ꯃꯤ ꯍꯦꯛ ꯎꯈ꯭ꯔꯕ ꯎꯝ ꯑꯗꯨꯒꯨꯝꯕ ꯍꯦꯛ ꯎꯈ꯭ꯔꯕ ꯑꯩꯗꯤ ꯇꯨꯃꯤꯟ ꯂꯩꯒꯅꯤ ꯑꯗꯨꯒ ꯑꯦ ꯑꯦꯛ ꯏꯁꯇ꯭ꯔꯣꯕꯔꯠ ꯑꯣꯏꯔꯛꯄꯁꯨ ꯀꯨꯏꯗ꯭ꯔꯤ ꯑꯩꯗꯤ
ꯃꯥꯂꯦꯕ ꯁꯛꯇ‌ꯣ
ꯏꯟꯇ꯭ꯔꯣꯕꯣꯠꯇꯒꯤ ꯑꯦꯛꯁꯇ꯭ꯔꯣꯕꯣꯠ ꯑꯣꯜꯂꯛꯄꯅꯦꯕ ꯀꯨꯏꯗ꯭ꯔꯤꯗ ꯀ꯭ꯂꯥꯁ ꯀꯣꯂꯦꯖ ꯀꯩ ꯍꯥꯏꯒꯗ꯭ꯔꯥ ꯇꯨꯌꯦꯞ ꯄꯥꯁ ꯇꯧꯕꯗꯒꯤ ꯈꯤꯇꯪ ꯀꯩꯅꯣ ꯇꯧꯔꯛꯄꯅꯦ
ꯅꯪꯕꯨ ꯑꯦꯛꯖꯥꯝ ꯊꯥꯅꯤꯅꯒ ꯍꯥꯏꯔꯝꯗꯥꯏꯅꯦ ꯑꯩꯉꯣꯟꯗ ꯎ
ꯑꯦꯛꯖꯥꯝ ꯍꯥꯏꯕꯗꯤ ꯊꯕꯛꯀꯤꯔꯣ ꯊꯥꯗꯣꯏꯅꯤꯅꯦ
ꯂꯥꯏꯔꯤꯛꯇꯤ ꯀꯌꯥꯝ ꯄꯥꯔꯕ
ꯅꯣꯡꯃ ꯅꯣꯡꯃꯒꯤ ꯇꯦꯛ ꯇꯦꯛ ꯍꯥꯏꯕꯗꯨꯅꯦ
ꯁꯦꯁ
ꯀꯣꯆꯤꯡꯒꯤ ꯀꯣꯆꯤꯡꯒꯤ ꯍꯪꯉꯨꯔꯒ ꯂꯤꯁꯤꯡ ꯀꯨꯟꯅꯤꯊꯣꯏ ꯍꯥꯏꯔꯛꯄ
ꯎꯝ ꯌꯥꯃꯤꯅ‌ꯦ
ꯃꯣꯏ ꯕꯦꯁ ꯍꯧꯗꯣꯏꯁꯦ ꯑꯥꯒꯁꯇꯩ ꯍꯧꯗꯣꯏꯅꯦ ꯍꯥꯏꯌꯦꯕ
ꯑꯪ
ꯑꯪꯀꯁꯇꯤ ꯀꯩꯅꯣ ꯇꯧꯋꯦ
ꯅꯪꯅꯦ ꯑꯦꯛꯖꯥꯝ ꯊꯥꯗꯣꯏꯁꯦ ꯀꯩ ꯃꯇꯝꯗꯒꯤ
ꯑꯗꯨꯝ ꯑꯦꯛꯖꯥꯝ ꯀꯧꯔꯛꯄ ꯃꯇꯝꯗ ꯑꯗꯨꯝ ꯊꯥꯅꯤꯕ
ꯑꯣꯀꯦ
ꯎꯝ ꯆꯍꯤ ꯑꯃꯗ ꯑꯅꯤꯔ ꯑꯅꯤꯔ ꯀꯧꯔꯛꯑꯦꯕ
ꯎꯝ
ꯍꯟꯗꯛ ꯆꯍꯤꯒꯤ ꯀꯧꯔꯛꯇ꯭ꯔꯤ ꯍꯟꯗꯛ ꯆꯍꯤ ꯀꯔꯦꯝ ꯀꯧꯔꯛꯇ꯭ꯔꯤ ꯀꯔꯤꯒꯤꯅꯣ ꯈꯪꯗꯦ ꯑꯩꯈꯣꯏ ꯂꯝꯁꯦ ꯃꯇꯝ ꯐꯠꯇꯦ ꯍꯥꯏꯕꯒꯤꯔꯗꯤ ꯈꯪꯗꯦ
ꯃꯣꯏꯔꯃꯟ
ꯑꯩꯅꯗꯤ ꯁꯣꯝꯗ ꯄ꯭ꯔꯦꯞ ꯄ꯭ꯔꯦꯛ ꯄꯔꯣꯛ ꯄ꯭ꯔꯣꯛ ꯆꯥꯈꯤꯕ
ꯎꯝ
ꯅꯪꯗꯤ ꯑꯗꯨꯝ ꯆꯍꯤꯁꯦ ꯅꯧꯔꯤꯉꯩꯗꯀꯣ ꯊꯕꯛꯁꯦ ꯇꯧꯍꯧꯕ ꯑꯁꯤꯅꯤ
ꯑꯗꯨꯅ ꯐꯗꯣꯏꯅꯤ
ꯆꯍꯤ ꯀꯨꯟꯊ꯭ꯔꯥ ꯁꯨꯗ꯭ꯔꯤꯉꯩꯗꯩꯅ ꯏꯃꯨꯡꯁꯦ ꯄꯨꯕ ꯉꯝꯃꯗꯤ ꯑꯗꯨꯒ ꯆꯍꯤꯁꯦ ꯅꯧꯔꯤ ꯆꯍꯤ ꯀꯨꯟꯊ꯭ꯔꯥ ꯃꯥꯊꯣꯏ ꯀꯨꯟꯊ꯭ꯔꯥꯅꯤꯊꯣꯏ ꯑꯋꯥꯏꯗ ꯅꯨꯄꯤ ꯊꯤꯕ ꯌꯥꯔꯦꯗꯅ
ꯌꯥꯔꯦ ꯌꯥꯔ‌ꯦ
ꯑꯗꯣ ꯑꯗꯨ ꯅꯠꯇ꯭ꯔꯗꯤ ꯊꯤꯅ ꯊꯕꯛꯇꯣ ꯐꯪꯉꯗꯤ ꯑꯃꯨꯛ ꯆꯍꯤ ꯅꯤꯐꯨ ꯁꯨꯗ꯭ꯔꯤ ꯐꯥꯎꯕ ꯑꯃꯨꯛ ꯀꯩꯅꯣ ꯇꯧꯗ꯭ꯔꯦꯕ ꯑꯗꯨꯒꯤ ꯑꯩ ꯇꯜꯂꯦꯕ ꯑꯩ ꯃꯤꯠꯇ ꯌꯥꯝ ꯎꯏꯕ ꯑꯗꯨꯒꯨꯝꯕꯗꯣ ꯍꯥꯏꯕꯗꯤ ꯌꯦꯡꯉꯨꯅ‌ꯦ ꯏꯆꯥ ꯑꯗꯨꯅ ꯆꯍꯤ ꯀꯨꯟꯒ ꯁꯨꯖꯜꯂꯛꯄ ꯃꯇꯝꯗ ꯑꯩꯅ ꯆꯩꯁꯨꯒ ꯄꯥꯏꯔ ꯆꯠꯄꯗꯣ ꯐꯖꯗꯦ ꯍꯥꯏꯕ ꯌꯥꯪ ꯌꯥꯪ ꯑꯗꯨꯅꯦ ꯑꯗꯨꯅꯦ ꯑꯗꯨ ꯑꯗꯨꯒꯤ ꯃꯥꯅ ꯆꯍꯤ ꯀꯨꯟ ꯑꯣꯏꯔꯅꯤ ꯑꯩꯅ ꯆꯍꯤ ꯍꯨꯝꯐꯨ ꯑꯣꯏꯔꯅꯦ ꯁꯤꯛꯁꯇꯤ ꯀꯣ ꯑꯗꯩꯗꯤ ꯌꯦꯡꯉꯨ ꯑꯗꯨꯑꯣꯏꯗꯤ ꯐꯔꯛ ꯇꯥꯗ꯭ꯔꯣ ꯑꯗꯨꯒꯨꯝꯝꯕꯗꯣ ꯌꯦꯡꯉꯣ
ꯍꯝ ꯍꯝ
ꯑꯗꯩ ꯑꯗꯨꯉꯥꯟꯗ ꯑꯗꯨꯒꯨꯝꯕꯗꯨ ꯈꯟꯗꯕ ꯌꯥꯗꯦꯕ ꯌꯡ ꯌꯡ ꯂꯑꯣꯏꯔꯤꯉꯩꯗ
ꯍꯥ ꯇꯨꯝꯁꯤ ꯐꯥꯗ꯭ꯔꯦꯀꯣ ꯑꯩꯗꯣ ꯌꯥꯝ ꯀꯩꯅꯣ ꯗꯜꯑꫭꯏꯗ
ꯁꯤ ꯌꯥꯝ ꯊꯤ ꯏꯪꯂꯤꯁꯇꯤꯈꯣ ꯌꯥꯝ ꯊꯤ ꯏꯪꯂꯤꯁꯇꯤꯈꯣ
ꯑꯥ ꯋꯦꯗꯔ ꯆꯛꯇꯥꯁꯤꯒ ꯑꯩꯗꯤ
ꯑ ꯂꯤ ꯁꯥꯏ
ꯑꯥ ꯉꯥꯡꯉꯣ ꯉꯥꯡꯉꯣꯅꯪ ꯑꯩꯈꯣꯏꯁꯦ ꯊꯥꯏꯅꯗꯤ ꯋꯥꯔꯤꯁꯦ ꯐꯖꯅꯗꯤ ꯁꯥꯟꯅꯔꯝꯕꯅꯤꯀꯣ ꯍꯧꯖꯤꯛꯇꯤ ꯄꯨꯔꯥ ꯈꯨꯁꯤꯅꯦ ꯇꯧꯔꯤꯁꯦ
ꯎꯝ ꯑꯗꯨꯒꯅꯦ ꯑꯩꯅ ꯁꯥꯎꯅꯤꯡꯕ ꯑꯃ ꯂꯩꯌꯦꯕ ꯅꯍꯥꯟꯗꯣ ꯅꯍꯥꯟꯗꯣ ꯋꯥꯊꯤ ꯋꯔꯦꯝ ꯇꯧꯋꯦꯗ ꯑꯁ
ꯎ ꯅꯪꯅꯅꯤꯀꯣ ꯅꯪꯅꯅꯤꯀꯣ ꯅꯪꯅꯅꯤꯀꯣ
ꯑꯗꯨ ꯐꯖꯅꯗꯤ ꯀꯩꯅꯣ ꯇꯧꯔꯝꯃꯅꯤ ꯊꯥꯔꯛꯇ꯭ꯔꯣ ꯀꯔꯤ ꯃꯔꯝꯒꯤꯅꯣꯗꯣ
ꯍꯥꯏꯔꯛꯇ꯭ꯔꯦ ꯌꯦꯡꯒꯦ
ꯑꯦ ꯑꯁ ꯃꯤ ꯂꯣꯏ ꯍꯥꯏꯅꯔꯛꯄꯩꯅꯤꯅꯦ ꯍꯥꯏꯗꯤ ꯂꯣꯏꯁꯤꯜꯂꯝꯗꯥꯏꯁꯤꯗ ꯀꯩ ꯍꯥꯏꯅꯤ ꯊꯥꯖꯔꯛ ꯐꯠꯇꯕꯗꯣ ꯁꯨꯝ ꯌꯥꯁꯜꯂꯛꯇꯕꯅꯤꯅ
ꯊꯥꯖꯕꯒꯤ ꯋꯥꯡꯃꯗ ꯏꯁ ꯉꯁꯤꯅꯤ ꯑꯩꯉꯣꯟꯗ ꯇꯧꯔꯤꯁꯦ ꯊꯥꯖꯕꯒꯤ ꯋꯥꯡꯃꯗ
ꯎꯝ ꯑꯗꯨꯒꯗꯤ ꯑꯗꯣ ꯅꯨꯃꯤꯠꯇ ꯋꯥꯊꯤ ꯉꯥꯡꯕ ꯅꯨꯃꯤꯠꯇꯔꯣ ꯑꯩꯈꯣꯏꯅ ꯐꯪꯕꯗ ꯅꯠꯇꯦꯀꯣ
ꯍꯌꯦꯡ ꯅꯣꯡꯉꯥꯜꯂꯒ
ꯑ ꯗꯦꯔꯥꯅꯤ ꯇꯧꯔꯤꯁꯦ ꯊꯥꯖꯗꯕ ꯆꯥꯡꯁꯦ ꯄꯥꯏꯂꯩꯇ‌ꯦ
ꯄꯥꯏꯂꯩꯇ‌ꯦ
ꯑꯩꯈꯣꯏꯅ ꯅꯠꯇꯦ
ꯀꯅꯥꯅ ꯑꯣꯏꯔꯒꯅꯤ ꯑꯗꯨꯗꯤ
ꯎꯝ ꯑꯁ ꯌꯥꯗ꯭ꯔꯦꯗ ꯑꯩꯁꯦ ꯎꯝ ꯀꯨꯏꯅ ꯑꯗꯨꯝ ꯋꯥꯔꯤ ꯁꯥꯗꯕꯩꯔ ꯈꯪꯗꯦꯕꯀꯣ ꯍꯦꯛꯇ ꯀꯩꯅꯣꯃ ꯇꯧꯔꯛꯑꯦ ꯍꯥꯏꯕ ꯏꯁꯩꯒ ꯍꯦꯛꯇ ꯁꯛꯄꯤ ꯃꯃꯤꯡꯒ ꯍꯦꯛꯇ ꯄꯜꯂꯛꯄꯤ ꯑꯁ ꯉꯔꯥꯡꯖꯤ ꯁꯨꯃꯥꯏꯅ ꯇꯧꯔꯤꯅꯦ
ꯉꯔꯥꯡꯗꯤ ꯅꯣꯏ ꯉꯔꯥꯡꯗꯤ ꯅꯣꯏꯒꯤ ꯗꯦ ꯇꯥꯔꯦꯅꯦ ꯅꯣꯏꯅ ꯅꯣꯏ ꯅꯆꯤꯟ ꯅꯅꯥꯎꯒꯤ
ꯑꯆꯥ ꯑꯁ ꯌꯥꯝꯃꯦ ꯑꯩꯈꯣꯏ ꯈꯨꯟꯒꯤ ꯃꯤ ꯉꯥꯛꯇ ꯒ꯭ꯔꯨꯞꯅꯦ ꯀꯥꯏꯅ
ꯑꯖꯔꯦ
ꯈꯣꯏ ꯈꯨꯟꯒꯤ ꯃꯤ ꯉꯥꯛꯇ ꯉꯥꯏꯔꯦ ꯈꯨꯌꯥꯝ ꯑꯃ ꯑꯗꯨꯅ ꯐꯠꯇ꯭ꯔꯣ ꯈꯨꯈꯟꯒꯤ ꯃꯤ ꯃꯌꯥꯝꯁꯨ ꯂꯣꯏ ꯄꯨꯣꯟꯁꯤꯜꯂꯒ ꯍꯦꯛꯇ ꯂꯩꯕꯅꯤ
ꯑꯩꯈꯣꯏꯒꯤꯁꯨ ꯍꯧꯖꯤꯛ ꯌꯦꯡꯉꯨꯅꯦ ꯑꯩꯒ ꯈꯪꯅꯕ ꯀꯌꯥꯝ ꯌꯥꯎꯔꯤꯒꯦ ꯁꯤꯗ ꯑꯩꯈꯣꯏ ꯀꯨꯟꯒꯤ ꯈꯣꯏ ꯈꯨꯟꯒꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯟ ꯃꯥꯄꯟ
ꯑꯠꯆꯥꯆꯥ ꯌꯥꯝꯃꯤꯅꯦ ꯈꯨꯟꯖꯨ ꯌꯥꯎꯕꯁꯤꯡꯗꯣ ꯑꯗꯨꯝꯃꯒꯗꯤ